ꯂꯥꯎ ꯂꯥꯎꯋꯣ
ꯍꯜꯂꯣ ꯅꯪꯒꯤ ꯀꯣꯟꯖꯤ ꯌꯥꯝ ꯌꯥꯝ ꯇꯄꯤꯅꯦ
ꯅꯪꯒꯤꯁꯨ ꯇꯞꯦ
ꯑꯩꯗꯤ ꯇꯥꯗꯕꯒꯤꯔꯣ ꯈꯜ ꯈꯜꯂꯨꯔꯦ
ꯅꯪꯒꯤꯁꯨ ꯇꯞꯄꯤ ꯌꯥꯝꯅ
ꯑꯁ ꯀꯩꯅꯣ ꯌꯥꯝ ꯇꯞꯄꯦ
ꯑꯗꯨꯅꯦ
ꯍꯥꯥ
ꯇꯄꯦꯕ
ꯀꯩ ꯍꯥꯏꯕꯅꯣ
ꯌꯥꯝ ꯇꯞꯄꯦ ꯍꯥꯏꯕ
ꯑꯗꯨꯅꯦ ꯅꯪꯒꯤꯁꯨ ꯌꯥꯝ ꯇꯞꯄꯦ ꯁꯤꯗꯤ ꯅꯪꯒꯤ ꯐꯣꯟꯗꯨꯅ ꯑꯣꯏꯔꯝꯒꯅꯤ
ꯀꯩꯗꯧꯔꯤꯅꯣ
ꯐꯝꯃꯒ ꯂꯩꯕꯅꯦ
ꯉꯁꯤꯗꯤ ꯀꯣꯂꯦꯖ ꯆꯠꯇꯕ꯭ꯔꯥ
ꯆꯠꯇꯦꯗ ꯀꯗꯥꯏꯗꯒꯤ ꯇꯜꯂꯦ ꯌꯥꯝ ꯇꯜꯂꯦ
ꯑꯗꯣ ꯃꯣꯏꯅ ꯀꯩꯅꯣ ꯒ꯭ꯔꯨꯞꯇ ꯊꯥꯔꯛꯏꯗꯣ ꯆꯠꯄꯩꯔ
ꯍꯥꯥ
ꯒ꯭ꯔꯨꯞꯇ ꯊꯥꯔꯛꯄꯗ ꯆꯥꯇꯣꯏꯔꯥꯕ
ꯈꯪꯗꯦ ꯆꯠꯀꯗ꯭ꯔꯥ ꯆꯠꯂꯣꯏꯗ꯭ꯔꯥ ꯈꯪꯗꯦ
ꯑꯦꯇꯦꯟꯗꯦꯟꯁ ꯂꯧꯅꯤ ꯍꯥꯏꯗꯥꯏꯅꯦ
ꯍꯥꯥ
ꯑꯦꯇꯦꯟꯗꯦꯟꯁ ꯂꯧꯒꯅꯤ ꯍꯥꯏꯕꯒꯨꯝ
ꯑ ꯈꯪꯗꯦꯗ ꯆꯠꯁꯤꯔ
ꯈꯪꯗꯦ ꯑꯩꯁꯨ ꯈꯜꯂꯤꯝꯅꯤ ꯍꯧꯖꯤꯛ
ꯍꯥꯥ
ꯑꯩꯁꯨ ꯈꯜꯂꯤꯅꯦꯕ ꯍꯧꯖꯤꯛ
ꯑꯣ ꯌꯨꯝꯗ ꯂꯩꯕ ꯁꯨꯔꯨꯛꯄꯨꯗꯤ ꯆꯠꯄꯅꯗꯤ ꯐꯩꯗ
ꯍꯣꯏ ꯈꯔ ꯏꯟꯚꯥꯏꯔꯣꯟꯃꯦꯟ ꯑꯦꯛꯁꯄꯣꯖ ꯇꯧꯕ
ꯑ
ꯇꯨꯝ ꯂꯩꯕ ꯁꯨꯔꯨꯛꯗꯤ
ꯃꯅꯨꯡꯗ ꯂꯩꯕꯒꯤ ꯏ ꯊꯛꯄ ꯃꯤ ꯃꯥꯜꯂꯛꯀꯅꯤ ꯀꯩꯀꯩ ꯇꯧꯔꯤꯒꯦ ꯉꯁꯤꯗꯤ
ꯉꯁꯤꯁꯦ ꯑꯩꯗꯣ ꯑꯌꯨꯛꯇ ꯑꯌꯨꯛꯇ ꯀꯩꯅꯣꯗ ꯆꯠꯂꯦ ꯑꯩꯈꯣꯏ ꯏꯅꯦꯒꯤ ꯌꯨꯝꯗꯒꯣ
ꯑꯥ
ꯑꯗꯨꯗ ꯆꯠꯂꯦ ꯏꯅꯦ ꯑꯃ ꯀꯤꯠꯅꯤ ꯗꯥꯏꯂꯤꯁꯤꯁ ꯇꯧꯋꯦꯕ ꯑꯃ ꯑꯣ ꯑꯗꯨꯒꯤ ꯃꯥꯕꯨ ꯁꯦꯕꯥ ꯈꯔ ꯇꯧꯅꯤꯡꯉꯥꯏ ꯆꯠꯂꯦ ꯑꯃꯨꯛ ꯍꯜꯂꯛꯑꯦ ꯑꯗꯨꯒ ꯀꯩꯅꯣ ꯑꯩꯒꯤ ꯏꯅꯦꯒꯤ ꯗꯨꯀꯥꯟꯗ ꯌꯦꯡꯕꯤꯌꯨ ꯍꯥꯏꯕꯒꯤ ꯌꯦꯡꯉꯦ ꯑꯗꯨꯒ ꯑꯃꯨꯛ ꯍꯧꯖꯤꯛ ꯍꯜꯂꯛꯑꯦ ꯄꯣꯊꯥꯔꯤꯅꯤ ꯍꯧꯖꯤꯛ
ꯍꯥꯏꯗꯤ ꯑꯩꯁꯨ ꯉꯁꯥꯏ ꯀꯩꯅꯣ ꯁꯤꯡꯖꯨ ꯆꯥꯅꯕ ꯀꯧꯁꯦꯔꯥ ꯈꯟꯕꯅꯦꯕ ꯑꯃꯨꯛ ꯗꯨꯀꯥꯟ ꯆꯠꯄꯗꯣ ꯇꯟꯕ
ꯎꯝ ꯉꯁꯤ ꯃꯄꯥꯟ ꯊꯣꯛꯇꯕ꯭ꯔ ꯅꯪ
ꯑꯁ ꯉꯁꯤꯗꯤ ꯊꯣꯛꯇ꯭ꯔꯦꯗ ꯇꯜꯂ ꯇꯜꯂꯕ ꯉꯁꯤꯗꯤ
ꯅꯍꯥꯟ ꯅꯪꯅ ꯑꯩꯉꯣꯟꯗ ꯀꯔꯤꯔꯥ ꯀꯦꯔꯣꯠ ꯊꯥꯏ ꯍꯥꯏꯕꯗꯣ
ꯀꯩꯕꯥ
ꯊꯥꯏꯌꯦ ꯍꯥꯏꯕꯗꯨꯅꯪ
ꯑꯥ
ꯑꯗꯨ ꯀꯩꯅꯣ
ꯂꯧꯊꯣꯛꯈ꯭ꯔꯕ
ꯂꯩꯈꯤꯕꯅꯦ ꯑꯗꯣ ꯈꯪꯗꯦ ꯈꯔꯗꯤ ꯂꯩꯕꯅꯦ ꯍꯥꯎꯋꯦ ꯑꯗꯣ ꯌꯨꯝꯗ ꯊꯥꯕꯒꯤꯔ ꯅꯠꯇ꯭ꯔꯒ ꯀꯩꯅꯣ ꯀꯦꯔꯣꯠ ꯀꯩꯅꯣ ꯑꯣꯔꯦꯟꯁ ꯌꯥꯝꯅ ꯇꯧꯕꯗꯨꯗꯤ ꯍꯥꯎꯇꯦꯗꯅ ꯑꯗꯣ ꯌꯨꯝꯗ ꯊꯥꯕꯗꯨꯗꯤ ꯈꯔ ꯄꯤꯡ ꯑꯣꯏꯌꯦꯕ ꯌꯥꯝ ꯌꯥꯝ ꯌꯥꯝ ꯆꯥꯎꯕꯗꯨ ꯅꯠꯇꯦꯕ ꯑꯗꯨꯒꯤ ꯍꯥꯎꯋꯦ ꯑꯗꯣ ꯅꯪ ꯑꯦꯌꯥꯔꯄꯤꯁ ꯍꯥꯞꯄ ꯃꯥꯜꯂꯦ
ꯍꯥꯞꯄꯦ ꯏꯌꯥꯔꯕꯤꯁ ꯀꯥꯏꯕꯗꯒꯤꯅ ꯑꯩ ꯏꯌꯥꯔꯕꯤꯁ ꯍꯥꯞꯄ ꯌꯥꯗꯦ ꯑꯩꯒꯤ ꯅꯥꯗꯣ ꯌꯥꯝ
ꯑ
ꯌꯥꯝ ꯅꯥꯒꯟꯕꯗꯣ ꯍꯥꯏꯗꯤ ꯀꯩꯅꯣꯗ ꯑꯦꯔꯍꯣꯗꯣ
ꯅꯥ ꯈꯔ ꯄꯤꯛꯄꯒꯤ ꯑꯣꯏꯔꯝꯒꯅꯤ
ꯎꯝ ꯍꯥꯞꯄ ꯌꯥꯗꯦ ꯍꯣ ꯇ ꯇꯂꯦ
ꯍꯌꯦꯡꯁꯦ ꯀꯥꯏ ꯆꯠꯁꯦꯔꯥ
ꯈꯪꯗꯦ
ꯑꯁ ꯆꯠꯄ ꯃꯐꯝ ꯂꯩꯗꯣꯏꯅꯤꯅꯦ ꯑꯦꯁ ꯑꯩꯗꯤ ꯋꯥꯇꯔ ꯄꯥꯔꯛꯇꯣ ꯆꯠꯁꯦ ꯍꯥꯏꯕꯅꯦ ꯅꯣꯏꯅ ꯇꯟꯒꯗ꯭ꯔꯥ ꯁꯤꯅꯦ
ꯄꯩꯁꯥ ꯂꯩꯇꯦꯅꯦ ꯍꯧꯖꯤꯛ ꯀꯥꯟꯁꯦ
ꯑ ꯉꯍꯥꯟꯔꯣꯝ ꯆꯥꯃꯟꯕꯒꯤ ꯑꯣꯏꯔꯝꯃꯨꯅꯦ
ꯄꯩꯁꯥ ꯂꯋꯥꯏ ꯁꯤꯖꯤꯟꯅꯈ꯭ꯔꯦꯕ ꯂꯩꯇ꯭ꯔꯦ ꯍꯧꯖꯤꯛꯇꯤ
ꯀꯩ ꯍꯥꯏꯕꯅꯣ
ꯄꯩꯁꯥꯗꯨ
ꯑꯥ
ꯁꯤꯖꯤꯟꯅꯗ꯭ꯔꯦꯕ ꯂꯩꯇ꯭ꯔꯦꯕ ꯍꯧꯖꯤꯛꯇꯤ
ꯇꯞꯅ ꯇꯞꯅ ꯂꯥꯛꯀꯅꯤꯗꯅ ꯑꯃꯨꯛ
ꯎꯝ
ꯅꯣꯏ ꯌꯨꯝ ꯁꯥꯕꯕꯨꯗꯤ ꯁꯥꯕꯗꯨꯗꯤ ꯀꯩꯀꯩ ꯂꯣꯏꯔꯦ
ꯀꯩꯅꯣ ꯇꯦꯔꯦꯁ ꯇꯦꯔꯦꯁ ꯑꯇ ꯀꯩꯅꯣ ꯌꯣꯠ ꯍꯥꯞꯄ ꯑꯗꯨ ꯀꯔꯤꯔꯥ ꯑꯥꯏꯔꯟꯗꯨ ꯑꯗꯨ ꯅꯣꯏꯇ꯭ꯔꯤ
ꯇꯞꯅ ꯇꯞꯅ ꯐꯖꯅ ꯂꯣꯏꯁꯤꯜꯂꯛꯄꯗꯨꯅ ꯐꯩꯅꯦ
ꯎꯝ ꯑꯗ ꯅꯪ ꯀꯩꯅꯣ ꯇꯨꯏꯁꯟꯗꯤ ꯇꯣꯛꯈ꯭ꯔꯕ꯭ꯔꯥ ꯑꯉꯥꯡ ꯇꯨꯏꯁꯟ ꯂꯧꯕꯗꯣ
ꯑꯁ ꯀꯗꯥꯏꯗꯒꯤ ꯄꯩꯁꯥ ꯐꯖꯅ ꯄꯤꯗꯕꯗꯨꯕꯨ ꯑꯗꯨꯝ ꯇꯧꯑꯦ ꯑꯩꯗꯤ
ꯀꯌꯥꯔ ꯑꯉꯥꯡꯗ
ꯃꯔꯤ ꯃꯉꯥ ꯈꯛꯇꯅꯦꯗ
ꯅꯣꯏꯀꯥꯏ ꯆꯠ ꯃꯕ꯭ꯔ
ꯈꯔꯗꯤ ꯃꯥꯟꯅꯗꯦ ꯈꯔꯗꯤ ꯑꯗꯨꯝ ꯑꯩꯈꯣꯏ ꯂꯩꯀꯥꯏꯗꯒꯤꯅꯦ
ꯑꯗꯨꯅꯦ ꯇꯨꯏꯁꯟꯒꯤ ꯀꯩꯅꯣ ꯄꯩꯁꯥꯗꯣ ꯃꯇꯝ ꯆꯥꯅ ꯄꯤꯈ꯭ꯔꯅꯤ ꯇꯤꯜ ꯂꯧꯅꯤꯡꯗꯦꯕ
ꯎꯝ ꯃꯇꯝ ꯆꯥꯅ ꯑ ꯄꯨꯂꯞ ꯇꯣ ꯑꯗꯨꯝ ꯄꯩꯁꯥꯗꯣ ꯂꯥꯛꯑꯗꯤ ꯄꯩꯁꯥꯁꯦ ꯑꯁ ꯁꯤꯐꯥꯎ ꯂꯩꯏ ꯍꯥꯏꯕ ꯈꯪꯕ ꯌꯥꯏ ꯈꯪꯉꯦꯗꯅ ꯃꯆꯦꯠ ꯃꯆꯦꯠ ꯂꯥꯛꯄꯗꯨꯗꯤ ꯑꯗꯨꯝ ꯃꯥꯡꯉꯦ ꯅꯦꯕ ꯈꯪꯗ꯭ꯔꯦꯗ ꯏꯅꯥꯎꯅꯨꯄꯤ ꯄꯤꯤꯁꯨ ꯂꯩꯌꯦ
ꯑꯁ ꯉꯁꯤꯁꯦ ꯌꯥꯝ ꯁꯥꯏꯦ ꯑꯗꯨꯒꯤ ꯐꯦꯟꯗꯣ ꯊꯥꯔꯁꯨ ꯏꯪꯗꯦ
ꯑꯩꯒꯤꯗꯤ ꯁꯥꯕꯨꯗꯤ ꯁꯥꯏꯌꯦ ꯑꯗꯣ ꯑꯗꯨꯝ ꯂꯩꯕ ꯌꯥꯏꯗ ꯑꯩꯒꯤꯗꯤ ꯉꯁꯤꯗꯤ
ꯑꯗꯨꯕꯨ ꯑꯣꯏꯔꯁꯨꯀꯣ ꯉꯥꯡꯗꯒꯤ ꯈꯔꯗꯤ ꯏꯪꯉꯦꯕ ꯉꯁꯤ ꯑꯩꯅ ꯑꯗꯨ ꯑꯣꯏꯔꯁꯨ ꯍꯩꯅ
ꯈꯪꯗ꯭ꯔꯦꯗ ꯑꯁ ꯍꯌꯦꯡ ꯀꯩꯅꯣ ꯆꯠ ꯋꯥꯔ ꯁꯤꯃꯤꯇ꯭ꯔꯤꯒꯨꯝꯕ ꯆꯠꯅꯕ ꯇꯧꯁꯦ ꯒ꯭ꯌꯥꯟ ꯇꯥꯗꯦ ꯑꯇꯩ ꯑꯇꯩꯁꯤꯡꯁꯨ ꯀꯧꯁꯦ
ꯑꯗꯨ ꯀꯩꯅꯣ ꯃꯤ ꯀꯔꯤ ꯍꯥꯏꯕ꯭ꯔꯥ ꯑꯦꯛꯁꯇ꯭ꯔꯥ ꯄꯨꯔꯛꯀꯅꯨ ꯍꯥꯏꯁꯦ ꯅꯨꯡꯉꯥꯏꯇꯦ ꯃꯤ ꯈꯪ ꯈꯪꯉꯅꯕ ꯈꯪꯅꯗꯕ ꯄꯨꯔꯛ
ꯎꯝ ꯑꯗꯨꯅꯦ ꯋꯥꯔꯤ ꯁꯥꯟꯅꯒꯗꯕ ꯨ ꯅꯠꯇꯦ ꯁꯥꯟꯅꯕꯁꯨ ꯅꯠꯇꯦ ꯀꯩꯅꯣꯝ ꯏꯇꯧ ꯇꯧꯋꯦꯕ ꯑꯁ ꯑꯩꯒꯤ ꯐꯣꯟꯁꯨ ꯌꯥꯗ꯭ꯔꯦꯗ
ꯀꯩꯅꯣꯗ ꯅꯣꯏꯒꯤ ꯂꯩꯀꯥꯏꯗ ꯏꯁꯤꯡ ꯇꯥꯕ꯭ꯔꯥ
ꯇꯥꯏꯌꯦ ꯅꯣꯏꯁꯨ ꯇꯥꯕ ꯇꯥꯕ꯭ꯔꯣ
ꯇꯥꯏꯌꯦ
ꯑꯁ ꯇꯥꯕꯕꯨ ꯏꯁꯤꯡꯗꯣ ꯃꯣꯠꯂꯦꯗ
ꯍꯣꯏꯅꯦ ꯃꯆꯨꯁꯨ ꯌꯥꯝ ꯀꯩꯅꯣ ꯇꯧꯋꯦ ꯁꯦꯡꯗꯦ
ꯎꯝ ꯑꯗꯨꯅꯦ ꯇꯟꯂꯀ ꯏꯁꯤꯡꯁꯦ ꯀꯩꯅꯣ ꯑꯗꯨꯝ ꯃꯣꯠꯂꯒ ꯂꯥꯛꯑꯦꯕ ꯃꯣꯏꯗꯣ ꯍꯤꯗꯥꯛ ꯈꯔ ꯆꯥꯏꯁꯤꯟꯕꯒꯤ ꯑꯣꯏꯔꯝꯒꯅꯤ ꯀꯩꯅꯣ ꯇꯧꯔꯤꯗꯣ ꯏꯁꯤꯡ ꯂꯥꯛꯄꯗ ꯁꯥꯔꯐꯒꯤ ꯃꯐꯣꯟ ꯊꯣꯛꯄꯗꯣ ꯑꯗꯨꯒꯨꯝꯅ ꯊꯣꯛꯑꯦꯕ ꯑꯦ ꯀꯩ ꯍꯦꯟꯖꯥꯡ ꯆꯥꯒꯦ ꯉꯁꯤꯗꯤ
ꯉꯁꯤꯁꯦ ꯕꯤꯂꯦꯟꯗ꯭ꯔꯤꯒ ꯑꯂꯨ ꯏꯔꯣꯟꯕ ꯆꯥꯏ ꯅꯪꯗꯤ
ꯑ ꯍꯣꯏꯅ ꯑꯁ ꯑꯩꯗꯤ ꯉꯔꯥꯡ ꯅꯨꯡꯗꯥꯡꯒꯤ ꯆꯥꯏ ꯀꯌꯥꯝ ꯆꯥꯅꯤꯡꯗꯕ ꯑꯩꯗꯣ ꯌꯦꯔꯨꯝꯗꯣ ꯐꯨꯠꯂꯒ ꯑꯅꯤ ꯑꯍꯨꯝ ꯆꯥꯅꯤꯡꯕꯅꯦꯕ ꯑꯗꯨ ꯗꯨꯀꯥꯟꯗꯣ ꯉꯁꯤꯗꯣ ꯂꯩꯔꯝꯗꯕ ꯌꯦꯔꯨꯝ ꯆꯥꯔꯗꯤ ꯈꯔ ꯆꯪꯕꯒꯨꯝ ꯇꯧꯋꯦꯕ ꯑꯩꯗꯣ ꯉꯁꯥꯏ ꯅꯪ ꯀꯣꯜ ꯇꯧꯔꯛꯑꯣ ꯀꯣꯜ ꯇꯧꯁꯦ ꯍꯥꯏꯕꯗꯣ ꯑꯩ ꯍꯤꯟꯗꯤꯒꯤ ꯃꯨꯚꯤ ꯑꯃ ꯌꯦꯡꯕꯅꯦꯕ ꯑꯗꯨꯒꯤ ꯃꯔꯛꯇ ꯇꯧꯅꯤꯡꯗꯕ
ꯑꯩꯗꯤ ꯅꯣꯠꯁ ꯁꯦꯝꯃꯤꯔꯥꯅ ꯈꯜꯂꯤꯅꯦ
ꯀꯩ ꯅꯣꯠꯁꯅꯣ
ꯅꯪ ꯀꯩꯅꯣ ꯀꯔꯤꯔ ꯑꯦꯛꯖꯥꯝ ꯊꯥꯅꯕꯒꯤ ꯅꯣꯠ ꯁꯦꯝꯃꯤꯗꯣꯅꯪ ꯅꯍꯥꯟ ꯁꯦꯝꯃꯦ ꯍꯥꯏꯕꯗꯣ
ꯑꯣ ꯈꯣꯏ ꯍꯦꯔꯣꯒꯤꯔꯣ ꯁꯦꯝꯗꯦꯗ ꯉꯔꯥꯡ ꯅꯨꯡꯗꯥꯡ ꯁꯦꯝꯃꯒ ꯂꯣꯏꯁꯤꯜꯂꯒ ꯑꯃꯨꯛ ꯄꯤꯈ꯭ꯔꯦ ꯁꯦꯝꯗꯦ ꯉꯁꯤꯗꯤ ꯑꯩ ꯉꯁꯥꯏ ꯇꯧꯕꯗꯤ ꯀꯩꯅꯣꯅꯦꯗ ꯃꯥꯅ ꯏꯕꯗꯣ ꯑꯩꯅ ꯁꯦꯝꯕꯗ ꯂꯥꯛꯄ꯭ꯔꯥ ꯂꯥꯛꯇꯕ꯭ꯔꯥ ꯌꯦꯡꯕꯅꯦꯕ ꯈꯪꯗꯦ ꯂꯣꯏꯅ ꯌꯥꯎꯔꯝꯕꯅꯦꯕ ꯑꯁ ꯐꯔꯦ ꯑꯩ ꯊꯝꯃꯦꯀꯣ ꯎꯝ